ꯇꯥꯔꯕ
ꯍꯔꯦ
ꯅꯨꯡꯉꯥꯏꯔꯤꯕꯣ
ꯅꯨꯉꯥꯏꯔꯤ
ꯆꯥꯛ ꯆꯥꯅꯔꯕꯣ
ꯆꯥꯛꯇꯤ ꯆꯥꯗ꯭ꯔꯤ ꯈꯔ ꯊꯦꯡꯅꯗꯤ ꯆꯥ ꯌꯥꯏ ꯑꯗꯣ ꯑꯩ ꯈꯔꯗꯤ ꯉꯁꯤ ꯀꯩꯀꯩ ꯆꯥꯖꯤꯜꯂꯨꯕꯩꯅꯤ ꯅꯪꯕꯨ ꯑꯌꯨꯛꯀꯤ ꯀꯩꯀꯩ ꯆꯥꯝꯃꯣ
ꯑꯈꯣꯏꯗꯤ ꯉꯁꯤ ꯆꯥꯊꯛꯑꯦ꯫ ꯑꯗꯨꯒ ꯆꯥꯛꯇꯤ ꯊꯣꯡꯗ꯭ꯔꯤ꯫
ꯀꯔꯤ ꯃꯊ‌ꯦꯟꯗꯤ ꯇꯧ ꯍꯥꯏꯔꯛꯑꫭ꯫
ꯃꯊꯦꯜꯁꯦ ꯈꯟꯅꯗ꯭ꯔꯤ ꯍꯥꯏꯇꯥꯔꯦ꯫ ꯏꯟꯁꯥꯡꯁꯦ ꯂꯩꯗꯤ ꯂꯩꯕ ꯈꯥꯃꯦꯟꯒꯨꯝꯕ ꯍꯋꯥꯏꯒꯨꯝꯕꯗꯤ ꯑꯗꯣ꯫ ꯈꯟꯅꯗ꯭ꯔꯤ꯫
ꯑꯣ ꯉꯁꯤ ꯅꯣꯡꯃꯥꯏꯖꯤꯡꯅꯤꯅ ꯀꯔꯤ ꯃꯊꯦꯜꯒꯥꯡ ꯇꯧꯗꯣ ꯁꯨꯝ ꯈꯜꯂꯤꯔꯣ ꯑꯩꯈꯣꯏꯗꯤ꯫ ꯀꯩꯝꯇꯗꯤ ꯇꯧꯔꯝꯃꯣꯏꯗ ꯑꯗꯨꯕꯨ ꯅꯪꯒꯤ ꯍꯥꯏꯔꯛꯑꯣꯅꯦ
ꯑꯩꯈꯣꯏꯒꯤꯗꯤ ꯎꯇꯤ ꯆꯥꯁꯦꯅꯗꯤ ꯈꯟꯅꯕꯅꯦ ꯏꯃꯥꯟꯅꯕꯤ ꯃꯈꯩꯒ ꯑꯗꯣ ꯎꯇꯤꯁꯤꯒꯤ ꯃꯆꯜꯗꯤ ꯁꯨꯗ꯭ꯔꯤ ꯍꯦꯛꯎꯗꯣꯏꯅꯦ ꯑꯗꯣ ꯈꯪꯗ꯭ꯔꯤ ꯅꯣꯡ ꯇꯥꯕꯁꯤꯗ ꯁꯤꯡꯖꯨ ꯑꯃꯗꯤ ꯇꯧꯔꯅꯤ
ꯑꯣ ꯃꯆꯜ ꯍꯥꯏꯁꯤꯕꯨ ꯀꯩꯀꯩ ꯋꯥꯠꯇꯣꯏꯅꯣꯅꯦ ꯀꯩꯀꯩ ꯍꯥꯞꯇꯧꯕꯩꯅꯣꯅꯦ
ꯃꯆꯜ ꯍꯥꯏꯁꯦ ꯎꯁꯣꯏ ꯑꯃ ꯍꯥꯞꯅꯤꯡꯕ ꯎꯁꯣꯏ ꯎꯠꯇꯤꯒꯗꯣ ꯑꯗꯣ ꯎꯁꯣꯏꯁꯦ ꯂꯩꯔꯨꯒꯗꯕꯅꯦ ꯑꯗꯨ ꯅꯠꯇ꯭ꯔꯒꯗꯤ ꯑꯁꯪꯕ ꯎꯇꯤ ꯆꯥꯁꯦ ꯍꯥꯏꯇꯥꯔꯒꯗꯤ ꯈꯥꯃꯦꯟ ꯃꯅꯥꯒꯨꯝꯕ ꯍꯦꯛꯎꯒꯗꯕ ꯑꯗꯣ ꯅꯣꯡ ꯇꯥꯕꯁꯤꯗ ꯑꯗꯨꯗꯤ ꯑꯃꯨꯛ ꯇꯜꯂꯕ ꯑꯈꯣꯏꯁꯦ꯫
ꯑꯣ ꯅꯩꯗꯨ ꯁꯤꯡꯖꯨ ꯈꯛꯇꯔꯣ ꯅꯠꯇ꯭ꯔꯒ ꯑꯇꯣꯞ ꯑꯇꯣꯞꯄ ꯃꯊꯦꯜ ꯍꯥꯏꯗꯤ ꯆꯝꯐꯨꯠ ꯀꯥꯡꯐꯨꯠꯇꯣꯏꯔꯣ ꯅꯠ ꯅꯠꯇ꯭ꯔꯒ ꯑꯗꯨꯝ ꯈꯔ ꯇꯥꯎꯗ ꯈꯣꯠꯇ ꯈꯔꯒꯥꯡ ꯌꯥꯎꯗꯣꯏꯔꯕ ꯀꯃꯥꯏꯟ ꯇꯧꯏꯅꯣ꯫
ꯇꯧꯔꯔꯦ ꯑꯗꯨꯒꯤꯗꯣ ꯄꯥꯐꯣꯔꯁꯦ ꯉꯔꯥꯡ ꯅꯍꯥꯟꯗ ꯆꯥꯔꯤ꯫ ꯑꯗꯨꯅ ꯑꯗꯨꯗꯤ ꯆꯥꯔꯔꯣꯏꯁꯦꯅ ꯈꯟꯅꯔꯦ꯫ ꯎꯇꯤ ꯆꯥꯔꯒ ꯑꯗꯨꯒ ꯁꯤꯡꯖꯨꯒ ꯆꯥꯔꯒ ꯑꯣꯏꯅ ꯉꯁꯤꯗꯤ꯫ ꯆꯝꯂꯞꯅ ꯁꯥꯔꯁꯦꯅ ꯈꯟꯅꯔꯕ꯫
ꯑꯣ ꯑꯗꯨꯁꯨ ꯐꯩꯅ ꯆꯝꯅ ꯆꯥꯕꯁꯦ ꯑꯗꯣ ꯉꯁꯤ ꯅꯣꯏ ꯁꯣꯝꯗꯗꯤ ꯅꯣꯡꯁꯤ ꯈꯤꯇꯪ꯫ ꯃꯪꯂꯤ ꯁꯥꯔꯤꯗꯤ ꯇꯧꯏ ꯑꯗꯣ ꯎꯇꯤ ꯅꯣꯏ ꯇꯧꯔꯤꯁꯤꯒ ꯑꯁ ꯐꯖꯅꯗꯤ꯫ ꯇꯨꯝꯃꯅꯤꯅ‌ꯦ ꯅꯩ ꯋꯥꯔꯤꯁꯦ꯫ ꯑꯗꯨ ꯅꯣꯏ ꯅꯣꯏ ꯅꯣꯏ ꯑꯗꯨꯏ ꯀꯩꯅꯣꯗꯨꯕꯨ ꯅꯩ꯫ ꯃꯄꯝ ꯃꯄꯥꯗꯨꯕꯨ ꯅꯣꯡꯒꯤ ꯐꯤꯕꯝꯒꯥꯡ ꯂꯩꯕ꯭ꯔꯣ ꯀꯃꯥꯏꯟ ꯇꯧꯒꯦ꯫
ꯎꯝ ꯉꯁꯤꯗꯤ ꯅꯣꯡꯁꯦ ꯃꯪꯉꯦ꯫ ꯐꯤꯁꯦ ꯁꯨꯒꯦ ꯈꯟꯕꯅꯦ ꯑꯗꯨ ꯁꯨꯔꯔꯣꯏꯒꯦ ꯅꯣꯡꯁꯦ ꯃꯪꯉꯕꯅꯤꯅ꯫ ꯅꯣꯡꯁꯦ ꯇꯥꯗꯧꯗꯤ ꯃꯥꯜꯂꯦꯕ꯫
ꯑꯣ ꯑ ꯈꯪꯗꯦꯗ ꯑꯈꯣꯏꯁꯨ ꯑꫭ ꯉꯔꯥꯡꯒꯤ ꯕꯣꯜꯒ ꯌꯦꯡꯕ꯭ꯔꯣ꯫
ꯌꯦꯡꯉꯦ ꯑꯌꯨꯛꯀꯤꯁꯨ ꯌꯦꯡꯉꯦ ꯉꯁꯤꯒꯤꯗꯣ꯫
ꯑꯣ꯫ ꯀꯔꯝꯕꯗ ꯀꯩꯅꯣꯅ ꯄꯥꯝꯃꯤꯕ ꯀꯩꯅꯣꯅ ꯀꯔꯝꯕꯅꯣ ꯉꯥꯁꯤ ꯊꯣꯏꯔꯤꯁꯦ꯫
ꯑꯈꯣꯏ ꯉꯁꯤꯗꯤ ꯑꯅꯤ ꯊꯣꯏꯒ꯭ꯔꯦꯗꯅ꯫ ꯑꯃ ꯅꯣꯔꯋꯦꯒ ꯀꯩꯅꯣꯝꯃꯒ ꯁꯥꯟꯅꯕ ꯀꯥꯟꯗ ꯏꯪꯂꯦꯟꯒꯗꯤ ꯏꯪꯂꯦꯟꯅ ꯉꯝꯒ꯭ꯔꯦ꯫ ꯑꯗꯨꯒ ꯑꯔꯖꯦꯟꯇꯤꯅꯥꯒ꯫ ꯁ꯭ꯋꯤꯠꯖꯔꯂꯦꯟꯒ ꯁꯥꯟꯅꯕꯅ ꯑꯥꯔꯖꯦꯟꯇꯤꯅꯥꯅ ꯀꯥꯈ꯭ꯔꯦ꯫
ꯑꯣ ꯀꯩꯅꯣꯗꯤ ꯀꯌꯥ ꯀꯌꯥ ꯆꯟꯅꯔꯤꯕ ꯃꯣꯏꯒꯤ ꯒꯣꯜ ꯃꯁꯤꯡ ꯍꯥꯏꯗꯣꯏꯔ ꯅꯠꯇ꯭ꯔꯒ꯫
ꯑꯥꯔꯖꯦꯟꯇꯤꯅꯥꯒꯤꯗꯤ ꯑꯍꯨꯝ ꯑꯍꯨꯝ ꯑꯃꯗ ꯆꯟꯒ꯭ꯔꯦ꯫
ꯑꯇꯩꯗꯤ ꯑꯃ ꯀꯩꯅꫭ꯫
ꯑꯊꯣꯏꯕ ꯃꯇꯝꯗ ꯆꯟꯕꯅꯦ ꯑꯥꯔꯖꯦꯟꯇꯤꯅꯥꯅ꯫ ꯑꯩꯗꯤ ꯄꯩꯁꯥꯁꯨ ꯊꯥꯔꯤꯅꯦ ꯑꯥꯔꯖꯦꯟꯇꯤꯅꯥꯗ꯫
ꯑꯃ ꯑꯇꯣꯞꯄ ꯀꯩꯅꯣꯒꯤ ꯅꯣꯔꯋꯦ ꯑꯃꯃꯥ ꯄꯟꯒꯨꯝ ꯂꯥꯛꯀꯨꯝ ꯇꯧꯒꯤꯕꯗꯨꯅ ꯀꯃꯥꯏꯅ ꯀꯩꯅꯣ ꯇꯧꯏꯅꫭ꯫
ꯅꯣꯔꯋꯦꯒꯤꯁꯦ ꯑꯩ ꯐꯖꯅꯗꯤ ꯈꯪꯍꯧꯗ꯭ꯔꯦꯁꯦ ꯎꯏꯊꯔ ꯎꯏꯊ ꯂꯩꯔꯝꯃꯦꯕ꯫ ꯑꯍꯨꯝ ꯑꯅꯤꯗꯔ ꯅꯠꯇ꯭ꯔꯒ ꯑꯅꯤ ꯑꯃꯗꯔ ꯑꯣꯏꯔꯝꯒꯗꯕꯗꯤ ꯃꯥꯜꯂꯦ꯫ ꯃꯌꯥꯝꯅ ꯊꯥꯒꯠꯅꯕꯁꯨ ꯎꯗ꯭ꯔꯤ ꯑꯗꯨꯒꯤꯗꯤ꯫
ꯑꯣ ꯅ ꯄꯩꯁꯥ ꯊꯥꯅꯩ ꯈꯣꯠꯅꯩ ꯍꯥꯏꯁꯤꯕꯨ ꯑꯥꯔꯖꯦꯟꯇꯤꯅꯥꯗ ꯊꯥꯕꯩ ꯌꯥꯗꯦꯔꯣ ꯅꯠꯇ꯭ꯔꯒ ꯀꯌꯥ ꯀꯌꯥ ꯊꯥꯏꯅꯣ ꯀꯌꯥ ꯀꯌꯥ ꯊꯥꯏꯅꯣ ꯀꯃꯥꯏꯅ ꯇꯧꯔꯤꯅꯣ ꯑꯗꯨ ꯍꯥꯏꯐꯦꯠꯇꯪꯒ
ꯌꯥꯝꯕ ꯅꯠꯇꯦꯗ ꯄꯩꯁꯥꯗꯣ ꯌꯥꯝ ꯍꯥꯞꯄꯁꯨ ꯅꯠꯇ꯭ꯔꯕꯅꯤꯅ ꯑꯥꯔꯖꯦꯟꯇꯤꯅꯥꯗ ꯑꯩꯅ ꯊꯥꯔꯤꯁꯦ ꯀꯨꯟꯊ꯭ꯔꯥꯒꯨꯝꯕ ꯀꯨꯟꯒꯨꯝꯕꯅꯤꯗ
ꯑꯣ ꯌꯥꯝ ꯆꯥꯎꯅ ꯊꯥꯗꯕꯩ ꯋꯥꯔꯤꯅꯦꯕ
ꯃꯥꯅꯦ ꯕꯤꯠ ꯑ ꯕꯤꯠꯀꯤ ꯋꯥꯔꯤꯅꯤꯗ
ꯑꯗꯨ ꯀꯌꯥ ꯀꯃꯥꯏꯅ ꯇꯣꯡꯕ
ꯉꯁꯤꯗꯤ ꯈꯔ ꯇꯣꯡꯉꯤ ꯍꯥꯏꯇꯥꯔꯦ꯫ ꯑꯥꯔꯖꯦꯟꯇꯤꯅꯥꯗ ꯀꯨꯟ ꯊꯥꯕꯗꯨꯗ꯫ ꯂꯨꯄꯥ ꯃꯔꯤꯐꯨꯒꯨꯝꯕ ꯆꯪꯉꯛꯑꯦ ꯑꯗꯨꯃꯥꯏꯅ ꯇꯧꯔꯦ꯫
ꯑꯣ ꯑꯗꯨ ꯅꯣꯏꯒꯤꯁꯦ ꯅꯣꯡꯁꯨꯨ ꯃꯪꯉꯕꯅꯤꯅ ꯅꯣꯏ꯫ ꯀꯣꯏꯕ ꯁꯟꯕꯗꯤ ꯀꯩꯅꯣ ꯇꯧꯔꯝꯃꯔꯣꯏꯅꯦ꯫
ꯍꯣꯏ ꯀꯣꯏꯕꯗꯤ ꯆꯠꯇ꯭ꯔꯦ ꯑꯗꯣ꯫ ꯅꯍꯥꯟ ꯑꯥ ꯑꯗꯣꯝ ꯂꯣꯛꯇꯥꯛꯇꯤ ꯌꯧꯕꯤꯔꯨꯔꯕꯣ꯫
ꯂꯣꯛꯇꯥꯛꯁꯤ ꯌꯧꯗꯕꯗꯤ ꯀꯨꯏꯔꯦ꯫
ꯅꯍꯥꯟ ꯑꯃꫭꯛ ꯂꯣꯛꯇꯥꯛ ꯆꯠꯂꯨꯔꯦ꯫
ꯑꯣ ꯀꯩꯀꯩ ꯃꯊꯦꯜ ꯌꯦꯡꯉꯛꯄ ꯀꯌꯥꯝ ꯀꯌꯥꯝꯅ꯫ ꯍꯣꯡꯗ ꯍꯣꯡ ꯂꯩꯔꯝꯕ ꯈꯔ ꯑꯩꯉꯣꯟꯗꯁꯨ ꯍꯥꯏꯔꯛꯎꯅꯦ ꯑꯩꯁꯨ ꯆꯠꯇ ꯀꯨꯏꯗꯧꯃꯦꯅ ꯈꯪꯗ꯭ꯔꯦꯕ
ꯌꯥꯝ ꯍꯣꯡꯉꯦꯗ ꯂꯣꯛꯇꯥꯛꯇꯤ ꯌꯥꯝ ꯊꯤꯅ ꯍꯣꯡꯉꯦ ꯂꯣꯛꯇꯥꯛꯇ ꯂꯩꯐꯝ ꯅꯨꯃꯤꯗꯥꯡ ꯂꯤꯛꯐꯝꯒꯨꯝꯕꯁꯨ ꯊꯝꯃꯦ ꯑ ꯑꯗꯨ ꯀ ꯆꯥꯛ ꯆꯥꯅꯐꯝꯁꯨ ꯑꯣꯏꯕ ꯌꯥꯔꯦ ꯃꯣꯏꯒꯤ ꯌꯨꯝꯒꯨꯝꯕ ꯁꯪꯂꯦꯟꯒꯨꯝꯕ ꯁꯥꯔꯒ ꯄꯥ ꯐꯨꯡꯗꯤ ꯃꯊꯛꯇ ꯑꯗꯨꯃꯥꯏꯅ ꯀꯣꯏꯁꯨ ꯇꯧꯋꯦ ꯐꯦꯃꯤꯂꯤꯒꯨꯝꯕ ꯄꯨꯔꯁꯨ ꯌꯥꯏ ꯏꯃꯨꯡ ꯃꯅꯨꯡ ꯄꯨꯂꯞ ꯄꯨꯕ ꯌꯥꯏ ꯑꯗꯨꯒ ꯅꯨꯃꯤꯗꯥꯡꯒꯨꯝꯕ ꯂꯦꯛꯄ ꯆꯥꯕ ꯆꯥꯛꯁꯪꯁꯨ ꯂꯩꯌꯦ ꯃꯣꯏꯒꯤꯗꯤ ꯑꯗꯨꯒ ꯑꯇꯣꯞꯄ ꯇꯨꯝꯐꯝ ꯆꯥꯐꯝ ꯐꯖꯅ ꯊꯝꯃꯦ ꯌꯨꯝꯒꯨꯝꯕꯗꯣ ꯃꯌꯥꯝ ꯁꯥꯏꯌꯦ ꯐꯨꯝꯗꯤ ꯈꯨꯗꯤꯡꯒꯤ ꯑꯗꯨꯝ ꯂꯩ ꯍꯥꯏꯇꯥꯔꯦ
ꯑꯣ ꯅꯪꯅ ꯂꯦꯛꯄ ꯈꯣꯠꯄ ꯍꯥꯏꯁꯦ ꯅꯣꯡꯃꯒꯤꯅ ꯀꯌꯥ ꯍꯥꯏꯅꯣ ꯑꯗꯒꯤ
ꯅꯣꯡꯃꯒꯤꯁꯦ ꯃꯤ ꯑꯃꯗ ꯆꯍꯨꯝꯅꯦꯕ ꯅꯣꯡꯃꯒꯤ
ꯑꯣ ꯀꯩꯀꯩ ꯄꯤꯕ ꯍꯥꯏꯗꯤ ꯆꯥꯅ ꯊꯛꯅꯉꯥꯏ ꯃꯣꯏꯅ ꯀꯃꯥꯏꯅ ꯀꯩ ꯇꯧꯏꯤ ꯍꯥꯏꯕꯗꯨꯁꯨ ꯍꯥꯏꯐꯦꯠꯇꯪ ꯄꯜꯂꯝꯃꯨ ꯀꯩꯅꯣ
ꯂꯩꯐꯝ ꯈꯛꯇꯒꯤꯗꯤ ꯆꯍꯨꯝꯅꯦꯕꯀꯣ ꯑꯗꯣ ꯅꯪꯅ ꯑꯍꯤꯡ ꯑꯃ ꯂꯦꯛꯀꯦ ꯍꯥꯏꯇꯥꯥꯔꯒꯗꯤ ꯆꯥꯕꯒꯨꯝꯕ ꯗꯔꯀꯥꯔ ꯑꯣꯏꯕꯅꯤꯅ ꯆꯥꯛꯁꯪꯁꯦ ꯁꯤꯖꯤꯟꯅꯒꯗꯕ ꯑꯣꯏꯇꯥꯔꯒꯗꯤ ꯆꯥꯛꯁꯪꯒꯤꯗꯃꯛꯇꯗꯤ ꯂꯤꯁꯤꯡ ꯑꯃꯒ ꯆꯅꯤꯒꯨꯝꯕ ꯄꯤꯌꯦ
ꯑꯣ ꯑꯗꯨꯏꯗꯤ ꯑꯗꯨꯑꯣꯏꯗꯤ ꯅꯪꯅ ꯍꯥꯏꯔꯤꯁꯦ ꯍꯥꯏꯗꯤ ꯆꯥꯛꯁꯪꯒꯤ ꯁꯤꯖꯤꯟꯅꯕ ꯍꯗꯤ ꯁꯦꯡꯉ ꯑꯃ ꯆꯪꯉꯤ ꯇꯣꯉꯥꯟꯅ ꯄꯤꯕꯒꯤ ꯋꯥꯔꯤꯅꯤꯅꯦ
ꯃꯥꯅꯦ ꯃꯥꯅꯦ
ꯑꯣ ꯑꯗꯨ ꯍꯥꯏꯔꯣꯑꯣ ꯍꯥꯏꯔꯛꯑꯣ
ꯆꯥꯛꯁꯪꯗꯗꯤ ꯃꯣꯏꯅ ꯆꯥꯛꯁꯪ ꯁꯤꯖꯤꯟꯅꯕ ꯍꯥꯏꯁꯦ ꯀꯣ ꯂꯤꯛ ꯀꯨꯝꯕ ꯁꯤꯖꯤꯟꯅꯕꯒꯨꯝꯕ ꯑꯗꯨꯒ ꯊꯣꯡꯕꯒꯤ ꯃꯩꯒꯨꯝꯕ ꯆꯨꯞꯈꯠꯄ ꯑꯗꯨꯒꯨꯝꯕꯒꯤꯅꯦꯕ ꯑꯗꯣ ꯆꯥꯛꯁꯪꯗ ꯍꯥꯏꯗꯤ ꯆꯥꯒꯗꯕ ꯆꯥꯛ ꯏꯟꯁꯥꯡꯗꯤ ꯏꯁꯥꯅ ꯄꯨꯖꯒꯗꯕꯅꯦꯕ
ꯑꯣ ꯅꯪ ꯍꯥꯏꯗꯤ ꯃꯆꯟꯅ ꯑꯩꯈꯣꯏꯅ ꯄꯨꯔꯛꯄꯩ ꯋꯥꯔꯤꯅꯦꯕ
ꯃꯥꯅꯦ ꯃꯥꯅꯦ ꯑꯩꯈꯣꯏꯅ ꯂꯣꯏꯅ ꯇꯧꯒꯗꯧꯕꯅꯦ
ꯑꯣ ꯏꯁꯤꯡꯗꯤ ꯀꯃꯥꯏꯅ ꯇꯧ ꯏꯁꯤꯡ ꯊꯛꯅꯕ ꯈꯣꯠꯅꯕ ꯑꯗꯩ ꯃꯄꯥꯟ ꯊꯣꯛꯐꯝ ꯈꯣꯠꯐꯝ ꯍꯥꯏꯕ ꯑꯃꯁꯨ
ꯑꯣ ꯃꯄꯥꯟ ꯊꯣꯛꯐꯝꯒꯤꯁꯨ ꯐꯖꯅ ꯊꯝꯕꯤꯌꯦ ꯃ ꯗꯤ ꯑꯩꯈꯣꯏꯅ ꯄꯨꯕꯁꯨ ꯌꯥꯎꯋꯦ ꯑꯗꯨꯒ ꯂꯩꯔꯝꯕꯁꯨ ꯌꯥꯎꯋꯦ ꯃꯣꯏꯒꯤ ꯁꯪꯂꯦꯟ ꯁꯪꯂꯦꯟꯗꯨꯒꯤ ꯃꯈꯥ ꯄꯣꯜꯂꯦꯕꯀꯣ ꯁꯪꯂꯦꯟ ꯈꯔ ꯐꯖꯕꯗꯗꯤ ꯏꯁꯤꯡꯒꯨꯝꯕꯗꯣ ꯃꯣꯏꯅ ꯊꯝꯕꯤꯔꯝꯕꯁꯨ ꯌꯥꯎꯋꯦ ꯑꯗꯣ ꯍꯦꯛ ꯑꯩꯈꯣꯏꯅ ꯆꯪꯕꯗ ꯅꯨꯡꯉꯥꯏꯇꯕ ꯃꯤꯁꯨ ꯌꯥꯎꯋꯤꯗꯅ ꯏꯁꯤꯡ ꯁꯤꯡ ꯂꯩꯔꯝꯃꯒꯁꯨ ꯑꯗꯣ ꯑꯩꯈꯣꯏꯗꯤ ꯂꯩꯔꯒ ꯑꯣꯏꯅ ꯄꯨꯏꯌꯦꯕꯀꯣ ꯂꯩꯔꯒ ꯄꯨꯌꯦ ꯑꯩꯈꯣꯏꯅ ꯑꯩꯈꯣꯏ ꯀꯩꯁꯨ ꯌꯥꯝ ꯆꯥꯔꯛꯄꯗꯤ ꯑꯣꯏꯗ꯭ꯔꯦ ꯌꯦꯟ ꯑꯃ ꯊꯣꯡꯉꯦ ꯑꯗꯨꯒ ꯁꯤꯡꯖꯨ ꯑꯃ ꯇꯧꯔꯒ ꯆꯥꯔꯒ ꯍꯜꯂꯛꯑꯦ ꯑꯩꯈꯣꯏꯗꯤ ꯑꯌꯨꯛꯀꯨꯝꯕꯗ ꯆꯠꯂꯦꯕꯀꯣ ꯑꯗꯨꯅ
ꯑꯣ ꯅꯣꯏ ꯑꯗꯣꯝ ꯄꯄꯥꯗꯩꯗꯤ ꯈꯤꯇꯪꯗꯤ ꯑꯩ ꯋꯥꯈꯜꯗ ꯅꯛꯑꯝꯗꯧꯗꯤ ꯃꯥꯜꯂꯦ ꯅꯣꯏ ꯑꯌꯨꯛꯇ ꯆꯂ ꯅꯨꯃꯤꯗꯥꯡ ꯋꯥꯏꯔꯝ ꯍꯜꯂꯛꯏ ꯍꯥꯏꯕ ꯇꯧꯕꯁꯦ
ꯃꯥꯅꯦ ꯃꯥꯅꯦ
ꯑꯩꯈꯣꯏꯗꯩꯅ ꯑꯃꯨꯛ ꯑꯩꯈꯣꯏꯗꯩꯗꯤ ꯁꯤ ꯑꯩꯈꯣꯏ ꯃꯐꯝꯁꯤꯗꯩꯗꯤ ꯈꯤꯇꯪꯗꯤ ꯂꯥꯞꯄꯦꯕꯀꯣ ꯑꯗꯣ ꯃꯃꯥꯡꯗ ꯏꯃꯥꯟꯅꯕ ꯃꯁꯦꯟꯒꯤ ꯂꯦꯛꯅꯔꯨꯕꯅꯦꯕ ꯍꯥꯏꯗꯤ ꯅꯨꯃꯤꯗꯥꯡ ꯀꯩꯅꯣ ꯇꯧꯔꯨꯏ ꯍꯥꯏ ꯑ ꯆꯞ ꯃꯥꯟꯅ ꯅꯪꯒꯤ ꯐꯤꯕꯝꯗꯨꯗꯤ ꯍꯥꯏꯔꯛꯄ ꯑꯗꯣ ꯃꯣꯏꯒꯤꯗꯤ ꯀꯃꯥꯏꯅ ꯇꯧꯔꯤꯅꯣ ꯈꯪꯗꯦ ꯅꯨꯃꯤꯗꯥꯡ ꯌꯥꯎꯕꯩꯔꯥ ꯂꯨꯄꯥ ꯆꯥꯃꯉꯥ ꯆꯥꯝꯃꯉꯥ ꯍꯥꯏꯒꯨꯝ ꯇꯧꯈꯤꯑꯕꯀꯣ ꯆꯥꯛ ꯏꯁꯤꯡ ꯅꯪꯅ ꯍꯧꯛ ꯍꯥꯏꯔꯤꯗꯣ ꯍꯥꯏꯗꯤ ꯃꯆꯟꯅ ꯑꯩꯈꯣꯏꯅ ꯀꯩꯅꯣ ꯑ ꯄ ꯄꯨꯔꯂꯑꯒ ꯑꯗꯩ ꯅꯨꯃꯤꯗꯥꯡ ꯂꯦꯛꯄꯩꯔꯗꯤ ꯈꯪꯗꯦ ꯃꯣꯏꯅ ꯍꯥꯏꯐꯦꯠꯇꯪ ꯍꯥꯏꯀꯥꯟꯗ ꯃꯤꯁꯦ ꯇꯔꯦꯠ ꯅꯤꯄꯥꯜꯗꯤ ꯁꯨꯃꯥꯏꯅ ꯑꯣꯏꯈꯤꯕꯅꯦꯕ ꯃꯣꯏ ꯆꯠꯈꯤꯕꯗꯨ ꯒꯥꯔꯤꯅꯒ ꯆꯠꯇ ꯑꯗꯩ ꯎ ꯃꯐꯝ ꯌꯧꯔꯒ ꯁꯣꯝ ꯁꯥꯏꯗꯠꯇ ꯃꯣꯏ ꯈꯥꯝꯅꯉꯥꯏꯁꯨ ꯈꯔꯗꯤ ꯊꯝꯃꯝꯖꯥꯠꯅꯤ ꯈꯤꯇꯪꯗꯤ ꯀꯩꯅꯣ ꯇꯧꯔꯒ ꯍꯥꯏꯗꯤ ꯐꯨꯝꯕꯤ ꯃꯌꯥꯏꯗ ꯂꯦꯛꯇꯣꯏꯅꯤꯅ ꯑꯗꯨꯃꯥꯏꯅꯗꯤ ꯑꯣꯏꯒꯤꯗꯤ ꯍꯥꯏ
ꯑꯣ ꯅꯨꯃꯤꯗꯥꯡꯒꯤꯁꯤꯅ ꯈꯔ ꯍꯦꯜꯂꯝꯒꯗꯕ ꯃꯥꯜꯂꯦ ꯅꯠꯇ꯭ꯔꯒ ꯑꯩꯅ ꯈꯟꯕꯗ ꯃꯣꯏꯁꯦ ꯈꯔ ꯉꯟꯅ ꯆꯠ ꯍꯥꯏꯕꯗꯤ ꯋꯥꯟ ꯗꯦ ꯈꯔ ꯑꯦꯛꯁꯇ꯭ꯔꯥ ꯆꯠꯄ ꯑꯣꯏꯔꯝꯒꯗꯕꯁꯨ ꯃꯥꯜꯂꯦ ꯃꯣꯏꯗ ꯃꯤ ꯌꯥꯝꯕꯒꯤꯁꯨ ꯑ ꯃꯤ ꯌꯥꯝꯃꯁꯨ ꯑꯗꯨꯝ ꯂꯩꯕ ꯌꯥꯏꯗꯣ ꯁꯪꯂꯦꯟ ꯑꯃꯗꯀꯣ ꯆꯟꯒꯅꯤꯕ ꯑꯗꯨꯝ ꯍꯥꯏꯗꯤ ꯔꯨꯝ ꯑꯅꯤ ꯀꯥ ꯑꯅꯤ ꯂꯩꯌꯦꯕꯀꯣ ꯀꯥ ꯑꯅꯤ ꯄꯤꯔꯛꯀꯅꯤ ꯍꯤꯐꯝꯒꯨꯝꯕꯒꯤ ꯑꯗꯨꯒ ꯆꯥꯛꯁꯪ ꯑꯃ ꯂꯩꯔꯅꯤ ꯃꯄꯥꯟ ꯊꯣꯛꯐꯝꯒꯤ ꯑꯃ ꯂꯩꯌꯦ ꯕꯦꯜꯀꯅꯤ ꯀꯩꯅꯣ ꯃꯇꯥꯏꯗ ꯌꯨꯝꯒꯨꯝꯕ ꯊꯝꯕꯁꯨ ꯂꯩꯌꯦꯕ ꯌꯨꯝꯒꯨꯝꯕ ꯍꯥꯏꯕꯗꯤ ꯅꯥꯀꯟꯗ ꯆꯨꯔꯤꯒꯨꯝꯃꯥꯏꯅ ꯀꯣ ꯑꯗꯨꯒꯨꯝꯕꯁꯨ ꯊꯝꯕ ꯂꯩꯌꯦꯕ ꯊꯝꯐꯝ
ꯍꯣ ꯍꯣ ꯑ ꯅꯣꯡ ꯃ ꯆꯠꯂ ꯀꯩꯅꯣ ꯅꯣꯡꯃ ꯆꯠꯂꯗꯤ ꯀꯩꯅꯣ ꯇꯧꯕꯩ ꯋꯥꯅꯤ ꯑꯗꯨꯗꯤ ꯅꯨꯃꯤꯠꯗꯥꯡꯅ ꯂꯦꯛꯄ ꯍꯥꯏꯔꯤꯁꯦ ꯃꯣꯟ ꯅꯨꯡ ꯀꯩꯅꯣꯒꯁꯦ ꯍꯥꯏꯗꯤ ꯐꯝꯐꯝ ꯍꯥꯏꯗꯤ ꯍꯤꯐꯝꯝ ꯈꯣꯠꯄꯒꯤ ꯀꯩꯅꯣꯒꯁꯤ ꯃꯣꯏ ꯑꯗꯨꯝ ꯄꯤꯕ ꯅꯠꯇ꯭ꯔꯒ ꯑꯩꯈꯣꯏꯅ ꯑꯗꯨꯝ ꯄꯨꯔꯛꯇꯣꯏꯔꯥ
ꯂꯣꯏꯅ ꯂꯩꯌꯦ ꯑꯗꯨꯒꯤ ꯐꯦꯁꯤꯂꯤ ꯑꯗꯨꯒꯤ ꯄꯨꯂꯞꯇꯣ ꯂꯣꯏꯅ ꯂꯩꯌꯦ ꯑꯗꯨꯒꯤ ꯂꯣꯏꯅ ꯄꯤ ꯍꯥꯏ ꯇꯔꯦ ꯍꯤꯞꯐꯝꯒꯨꯝꯕ ꯃꯣꯟꯒꯨꯝꯕ ꯑꯗꯨꯒ ꯂꯣꯏꯅ ꯊꯝꯃꯦ ꯃꯣꯏꯒꯤꯗꯣ ꯐꯖꯅ ꯇꯧꯋꯦ
ꯑꯣ ꯑꯗꯨ ꯅꯣꯡꯃ ꯆꯠꯂꯨ ꯌꯥꯕꯅꯤꯅ ꯑꯩꯈꯣꯏꯁꯤ ꯅ ꯅꯪꯕꯨ ꯀꯔꯝ ꯀꯥꯟꯗ ꯍꯥꯡꯉꯤꯅꯣꯅꯦ
ꯑꯩꯒꯤꯁꯦ ꯍꯟꯗꯛꯀꯤꯗꯤ ꯈꯔ ꯆꯤꯜꯂꯦ ꯍꯟꯗꯛ ꯃꯔꯛꯁꯦ ꯈꯔ ꯊꯕꯛ ꯈꯔ ꯂꯩꯌꯦꯕꯀꯣ ꯑꯗꯨꯅꯗꯤ ꯍꯥꯡꯕ ꯍꯥꯏꯕꯁꯦ ꯈꯔ ꯆꯤꯜꯂꯦ ꯍꯟꯇꯛꯀꯤꯗꯤ
ꯍꯣꯏ ꯑꯗꯨꯏꯗꯤ ꯃꯊꯪ ꯊꯥꯒꯨꯝꯕ ꯍꯥꯏꯔꯛ ꯌꯥꯗꯣꯏꯔꯥ ꯀꯃꯥꯏꯅ ꯇꯧꯒꯦ ꯅꯠꯇ꯭ꯔꯒ ꯀꯃꯥꯏꯅ ꯇꯧꯔꯤꯅꯣ
ꯌꯥꯅꯤ ꯌꯥꯅꯤ ꯃꯊꯪ ꯊꯥꯗꯗꯤ ꯑꯗꯨꯝ ꯍꯥꯡꯉꯅꯤ ꯍꯥꯏꯇꯥꯔꯦ ꯍꯟꯗꯛ ꯆꯤꯟꯕꯒꯤꯅꯦꯕ
ꯑꯣ ꯑꯣ ꯅ ꯗꯁꯤ ꯄꯣꯏ ꯂ ꯑꯗꯨ ꯑ ꯀꯦꯅꯣ ꯈꯔ ꯍꯥꯏꯗꯤ ꯄꯨꯜꯂꯔꯒ ꯀꯩꯅꯣ ꯈꯛ ꯇꯧꯅ ꯇꯧꯅ ꯇꯧꯁꯤ ꯍꯥꯏꯕꯒꯤꯅꯤꯗ
ꯃꯥꯅꯦ ꯃꯥꯅꯦ ꯎꯅꯗꯕꯁꯨ ꯀꯨꯏꯔꯦ ꯀꯃꯥꯏꯅ ꯇꯧꯔꯤꯒꯦ ꯅ ꯅꯁꯥꯒꯗꯤ ꯅꯣꯏ ꯈꯠꯇꯦꯀꯣ
ꯈꯤꯇꯪ ꯆꯠꯊꯣꯛ ꯆꯠꯁꯤꯟꯁꯦ ꯈꯤꯇꯪ ꯋꯥꯠꯂꯕꯅ ꯈꯤꯇꯪꯗꯤ ꯅꯣꯏ ꯈꯜꯂꯦ ꯍꯥꯏꯗꯣꯏꯔꯥ ꯈꯪꯗꯦꯅ
ꯍꯧꯖꯤꯛꯀꯥꯟꯗꯤ ꯅꯣꯏꯍꯟꯕꯁꯦ ꯐꯠꯇ꯭ꯔꯕꯅꯦ ꯂꯥꯏꯅꯥ ꯇꯤꯟꯅꯥꯅ ꯀꯌꯥꯝꯕꯅꯦ
ꯑꯣ ꯍꯣ
ꯅꯥꯕꯁꯨ ꯌꯦꯛꯄꯁꯨ ꯇꯧꯗꯅꯉꯥꯏ ꯏꯁꯥꯁꯦ ꯈꯔ ꯆꯠꯄ ꯈꯣꯠꯄ ꯑꯍꯨꯝ ꯑꯍꯪꯒꯨꯝꯕ ꯇꯥꯍꯟꯕꯁꯨ ꯗꯔꯀꯥꯔ ꯌꯥꯝ ꯑꯣꯏꯔꯦ
ꯑꯣ ꯍꯣ ꯍꯣ ꯇꯧꯁꯤ ꯇꯧꯁꯤ ꯑꯣ ꯉꯁꯤꯒꯤꯗꯤ ꯀꯩꯅꯣ ꯄꯣꯊꯥꯔꯣꯅꯦ ꯐꯣꯟ ꯑꯃꯨꯛ ꯇꯧꯔꯁꯤꯅꯦ
ꯍꯣ ꯍꯣ ꯍꯣ ꯍꯣ ꯐꯖꯅ ꯂꯩꯌꯨꯀꯣ ꯅꯥꯕ ꯌꯥꯗꯦ ꯅꯥꯗꯅꯉꯥꯏ ꯇꯧꯁꯦꯀꯣ ꯃꯌꯥꯝ ꯎꯝ ꯎꯝ ꯎꯝ ꯊꯝꯃꯒꯦꯀꯣ
ꯎꯝ